ꯍꯂꯣ
ꯅ
ꯐꯝꯃꯤꯅꯤ ꯅꯪꯗꯤ
ꯑꯁ ꯅꯪꯕꯨ ꯀꯣꯜ ꯇꯧꯔꯗꯤ ꯑꯁ ꯈꯣꯟꯖꯦꯜꯁꯦ ꯌꯥꯝ ꯇꯞꯄꯤꯅꯦ
ꯑꯩꯒꯤꯗꯤ ꯀꯟꯕ꯭ꯔꯣ ꯍꯥ
ꯅꯣꯔꯃꯦꯜꯗꯅꯦ ꯅꯣꯔꯃꯦꯜ
ꯑꯩꯪ ꯅꯪꯒꯤꯗꯤ ꯌꯥꯝ ꯇꯞꯄꯦ
ꯑꯗꯣ ꯅꯪ ꯀꯩꯗꯧꯔꯤꯅꯣ
ꯑꯩ ꯍꯤꯞꯄꯤꯌꯦ ꯑꯗꯣ ꯍꯌꯦꯡ ꯀꯣꯏꯕ ꯆꯠꯁꯦ ꯍꯥꯏꯕꯗ ꯑꯗꯣ ꯀꯃꯥꯏꯅ ꯇꯧꯔꯦ
ꯑꯗꯨ ꯅꯪ ꯀꯩꯅꯣ ꯆꯥꯛ ꯆꯥꯛ ꯄꯨꯔꯛꯑꯣ
ꯑꯁ ꯈꯪꯗꯦꯗ ꯑꯗꫭ ꯃꯤ ꯀꯌꯥ ꯆꯠꯇꯣꯏꯅꯣ
ꯇꯔꯨꯛ ꯆꯠꯀꯅꯤ ꯍꯥꯏꯕꯅꯦ ꯑꯩ ꯀꯩꯅꯣ ꯃꯣꯏꯗꯣ ꯑꯍꯨꯝ ꯅꯨꯄꯤ ꯑꯍꯨꯝꯗ ꯃꯣꯏ ꯑꯗꯨ ꯃꯣꯏꯅ ꯀꯩꯅꯣ ꯑꯦꯟꯁꯥꯡ ꯄꯨꯔꯛꯀꯅꯤ ꯍꯥꯏꯌꯦ
ꯑꯣ
ꯌꯦꯟ ꯊꯣꯡꯕ ꯑꯃ ꯑꯗꯨꯒ ꯌꯦꯟ ꯊꯣꯡꯕ ꯑꯃꯅꯦ ꯌꯦꯟ ꯊꯣꯡꯕ ꯌꯥꯎꯋꯦ ꯉꯥ ꯌꯥꯎꯋꯦ ꯑꯗꯨꯒ ꯌꯦꯔꯨꯝ ꯉꯥꯎꯧꯕ ꯑꯗꯨꯒ ꯏꯁꯄꯥꯏꯁꯤ ꯅꯨꯗꯜꯁ ꯄꯨꯔꯛꯑꯣ ꯍꯥꯏꯕꯅꯦ ꯀꯨ
ꯍꯣꯏ ꯑꯗꯨꯗꯤ ꯅꯪ ꯂꯧꯔꯣ
ꯁꯤꯡꯖꯨꯁꯨ ꯆꯥꯅꯕ ꯈꯣꯠꯅꯕꯁꯨ ꯄꯨꯔꯛꯑꯣ ꯍꯥꯏꯕꯅꯦ
ꯑꯁ ꯃꯣꯏꯁꯦ ꯃꯔꯣꯔꯣꯛ ꯌꯥꯝ ꯆꯥꯗꯦ ꯑꯩꯈꯣꯏꯅꯤꯒꯤ ꯈꯔ ꯀꯩꯅꯣ ꯁꯥꯏꯠ ꯇꯧꯔꯒ ꯂꯩꯔꯁꯦ
ꯎꯝ ꯅꯍꯥꯟ ꯆꯥꯕꯗꯁꯨ ꯃꯣꯏꯗꯣ ꯃꯣꯛ ꯁꯥꯗꯕꯒꯤ ꯍꯥꯎꯇꯦ ꯊꯁꯤꯡꯖꯨꯔꯥ ꯇꯨ
ꯎꯝ ꯑꯗꯨꯅꯤ ꯐꯖꯅꯁꯨ ꯁꯤ ꯊꯕ ꯍꯥꯏꯇ ꯃꯣꯏꯗ ꯃꯣꯏ ꯏꯗꯤ ꯌꯥꯝ ꯍꯥꯎꯅ ꯆꯥꯏꯑꯌꯦ ꯑꯗꯣ
ꯣꯏꯒꯤꯣꯏꯒꯤ ꯃꯣꯔꯣꯛꯔꯤꯦꯜꯁꯦ ꯑꯩꯈꯣꯏꯗꯒꯤ ꯑꯩꯈꯣꯏ ꯇꯦꯟ ꯍꯥꯏꯔꯅꯤꯅ ꯃꯣꯏ ꯃꯣꯔꯣꯛ ꯑꯦꯦꯕꯦꯜꯁꯦ ꯊ꯭ꯔꯤ ꯏꯔꯝꯅꯤ
ꯑꯗꯨ ꯑꯣꯏꯔꯝꯒꯅꯤ ꯎꯝ
ꯀꯩ ꯗ꯭ꯔꯦꯁ ꯁꯦꯠꯇꯣꯏꯅꯣ ꯍꯌꯦꯡꯁꯦ
ꯑꯁ ꯈꯪꯗꯦꯗ ꯍꯥꯞꯄꯦꯟ ꯁꯦꯠꯁꯦꯔꯥ ꯇꯧꯔꯤꯅꯦ
ꯏꯁ ꯑꯣꯗꯣ ꯀ ꯀꯄ ꯃꯇꯝꯗ ꯐꯖꯔꯣꯏ
ꯈꯪꯗ꯭ꯔꯤꯗ ꯌꯥꯝ ꯁꯥꯕꯅꯤꯅ ꯍꯟꯗꯛꯇꯤ
ꯅꯨꯄꯤ ꯃꯥꯟꯕ ꯈꯔ ꯍꯥꯞꯁꯦ ꯏꯁꯀꯥꯔꯠꯀꯨꯝꯕ
ꯑꯁ ꯑꯩꯉꯣꯟꯗ ꯁ ꯀꯥꯔꯠ ꯂꯩꯇꯦꯅꯦ
ꯍ ꯅꯝ ꯀꯥꯔ ꯍꯀ ꯃꯠꯇ꯭ꯔꯣꯣ
ꯑ ꯖꯤꯟꯁ ꯀꯥꯔꯇꯤ ꯍꯥꯞꯄ ꯅꯨꯡꯉꯥꯏꯗꯣꯏ ꯃꯥꯟꯗꯕ ꯐꯝꯕ ꯈꯣꯠꯄꯗꯨꯣ ꯅꯪꯗꯤ ꯀꯩꯪ ꯅꯪꯁꯨ ꯀꯥꯔꯠ ꯍꯥꯞꯇꯣꯏꯔꯣ ꯑꯗꯨꯗꯤ
ꯑꯩꯗꯤ ꯐ꯭ꯔꯣꯛ ꯍꯥꯞꯄꯅꯤ ꯏꯁꯀꯥꯔꯤ ꯍꯥꯞꯄꯣꯏ
ꯎꯝ ꯍꯟꯗꯛ ꯀꯩꯅꯣ ꯋꯥꯇꯔꯃꯦꯂꯂꯣꯟ ꯍꯣꯡꯕꯅꯦ ꯑꯗꯨꯁꯨ ꯂꯩꯔꯁꯦ ꯑꯩꯈꯣꯏꯅꯤ
ꯎꯝ ꯑꯗꯨꯒ ꯆꯝꯄ꯭ꯔꯥꯁꯨ ꯂꯩꯁꯦ ꯀꯩꯅꯣ ꯌꯦꯟꯁꯥ ꯆꯥꯕ ꯃꯇꯝꯗ ꯆꯝꯄ꯭ꯔꯥ ꯍꯥꯞꯄꯗꯤ ꯆꯥꯛ ꯆꯪꯕ ꯑꯗꯣ ꯌꯥꯝ ꯅꯨꯡꯉꯥꯏꯑꯕ
ꯆꯝꯄ꯭ꯔꯥꯒꯅꯔꯤꯁꯦ ꯑꯁ ꯑꯩꯗꯤ ꯃꯅꯨꯡ ꯆꯑ ꯆꯥꯅꯤꯡꯕꯅꯦ ꯊ ꯁꯤ ꯏꯅꯥꯅꯨꯄꯤ ꯊꯣꯡꯕꯅꯦ ꯆꯥꯛꯇꯤ ꯊꯣꯡꯉꯦ ꯑꯗꯣ ꯌꯦꯟꯖꯥꯡ ꯊꯣꯡꯗ꯭ꯔꯤ
ꯑꯣ ꯑꯗꯨ ꯀꯩꯅꯣ ꯑꯗꯨ ꯆꯪꯊꯥꯏꯁꯨ ꯌꯥꯎꯒꯅꯤ ꯍꯥꯏꯕ꯭ꯔꯥ
ꯎꯝ ꯌꯥꯎꯒꯅꯤ ꯃꯥ ꯃꯥꯅꯁꯨ ꯀꯩꯅꯣꯝ ꯅꯨꯡꯁꯥ ꯆꯥ ꯁꯦꯔꯥꯛ ꯍꯥꯏꯕꯅꯦꯕ
ꯎꯝ
ꯑꯗꯣ ꯑꯩꯈꯣꯏ ꯑꯍꯨꯝ ꯑꯃꯨꯛ ꯂꯩꯔꯁꯦ ꯔꯥꯁꯤꯅꯦ
ꯃꯣꯏꯗ ꯊꯕꯛ ꯌꯥꯝ ꯆꯤꯜꯂꯝꯈꯤꯅꯤꯅꯦ ꯌꯨꯝ ꯁꯥꯕꯒꯤ
ꯎꯝ
ꯃꯥ ꯑꯣꯟꯂꯥꯏꯟ ꯆꯪꯕꯁꯨ ꯎꯗꯦ ꯄꯞ ꯎꯗꯦ ꯃꯥ ꯑꯣꯟꯂꯥꯏꯟ ꯂꯩꯕꯗꯣ
ꯎꯝ ꯊꯕꯛ ꯌꯥꯝꯁꯤꯟꯕꯒꯤꯅꯦ ꯃꯣꯏ
ꯎꯝ
ꯃꯣꯏꯗꯣ ꯈꯪꯗꯦ ꯄꯨꯡ ꯇꯔꯥꯒꯨꯝꯕꯗ ꯊꯣꯛꯈ꯭ꯔꯁꯤꯗ ꯌꯥꯝ ꯉꯟꯃꯜꯂꯁꯨ ꯎꯝ ꯉꯟꯃꯜꯂꯁꯨ ꯌꯥꯝ ꯉꯟꯅ ꯑꯃꯨꯛ ꯍꯜꯂꯛꯀꯅꯤ ꯑꯁ ꯃꯁꯤꯗꯤ ꯌꯥꯝ ꯀꯨꯏꯅ ꯇꯨꯝꯈ꯭ꯔꯦ ꯑꯩ
ꯇꯨꯡꯗ ꯑꯩ ꯉꯁꯤ ꯁꯝꯍꯟꯕꯒꯤ
ꯉꯥꯏꯗꯤ ꯇꯨꯝꯃꯦ ꯈꯔ ꯏꯪꯕ ꯏꯚꯅꯤꯡ ꯗ ꯀꯩꯅꯣ ꯏꯪꯕ ꯍꯧꯕ ꯍꯧꯕꯗꯣ ꯑꯗꯨꯗ ꯇꯃꯦꯃꯦ ꯍꯥꯥ
ꯗꯦ
ꯑꯁ ꯅꯪ ꯅꯪꯒꯤ ꯈꯣꯟꯖꯦꯜ ꯌꯥꯝ ꯑꯃꯨꯛ ꯑꯃꯨꯛ ꯌꯥꯝꯅ ꯇꯞ ꯈꯔꯦ
ꯎ ꯗ ꯃꯥꯏꯗ ꯍꯕ ꯍꯔꯣ ꯑꯩꯒꯤ ꯏꯁꯄꯤꯀꯔ ꯐꯣꯟ ꯐꯣꯟꯒꯤ ꯏꯁꯄꯤꯀꯔꯗꯨꯅ ꯑꯣꯏꯔ
ꯈꯪꯗꯦ ꯅꯍꯥꯟ ꯖꯪꯈꯥꯏꯒ ꯇꯧꯕꯗꯨꯗꯤ ꯑꯁ ꯌꯥꯝ ꯀꯜꯂꯦ
ꯑꯩꯒꯤ ꯏꯁꯄꯤꯀꯔꯗꯣ ꯃꯊꯛꯇ ꯑꯣꯏꯔꯤꯕꯅꯦꯕꯀꯣ ꯃꯊꯛꯇ ꯌꯥꯎꯕꯗꯣ ꯑꯃꯈꯛꯇ ꯂꯩꯕꯣ ꯍ ꯑꯃꯈꯛꯇꯅꯦꯕꯣ ꯑꯩꯒꯤ ꯏꯁꯄꯤꯀꯔꯗꯨꯣ ꯃꯊꯛꯇ
ꯑꯁ ꯅꯦꯠꯋꯥꯛꯁꯨ ꯅꯨꯡꯉꯥꯏꯇꯦ ꯅꯪꯒꯤꯁꯦ ꯅꯪꯒꯤ ꯑꯣꯏꯔꯝꯒꯅꯦ ꯅꯋ ꯅꯦꯠꯋꯥꯛ ꯅꯨꯡꯉꯥꯏꯇ꯭ꯔꯤꯁꯦ ꯍ
ꯍꯣꯏ ꯑꯗꯨ ꯌꯧꯔꯝꯒꯦ ꯑꯩꯒꯤꯅꯦꯀꯩꯗꯣ ꯅꯠꯇ꯭ꯔꯦ ꯍꯣꯏ ꯀꯗꯧꯔꯦ ꯅꯥꯏꯟꯇꯤ ꯅꯥꯏꯟꯇꯤ ꯅꯥꯏꯟꯇꯤ ꯄꯥꯔꯁꯦꯟ ꯌꯧꯔꯤꯕ
ꯑꯣ
ꯑꯗꯨ ꯂꯩꯔꯝꯃꯅꯤ
ꯊꯕꯛ ꯁꯨꯕꯁꯤꯡ ꯁꯨꯕꯒꯤ ꯃꯈꯣꯣꯟ ꯀꯩꯀꯥꯅ ꯌꯥꯝꯅ ꯅꯨꯡꯉꯥꯏꯇꯦꯗ
ꯎ ꯂꯗ ꯑꯣꯔꯁꯨ ꯁꯣꯏ ꯀꯃꯣꯏꯔꯣ ꯄꯩꯥ ꯑꯦꯛꯁꯇ꯭ꯔꯥ ꯄꯤꯕꯒꯤꯦꯔꯥ ꯈꯪꯗꯦ ꯃꯣꯏꯗꯣ ꯅꯨꯡꯗꯥꯡ ꯑꯣꯏꯔ ꯑꯥ
ꯅꯨꯡꯗꯥꯡ ꯑꯣꯏꯔꯁꯨ ꯑꯗꯨꯝ ꯊꯕꯛ ꯇꯧꯔ ꯂꯩꯔꯦ
ꯑꯗꯨꯗꯅꯤ
ꯅꯣꯏꯗꯤ ꯀꯩ ꯌꯦꯦꯟꯖꯥꯡ ꯊꯣꯡꯉꯦ
ꯑꯀꯨꯞꯄꯤꯒ ꯑꯂꯨ ꯉꯧꯔꯒ ꯂꯩꯌꯦꯦ ꯑꯩꯗꯤ ꯈꯪꯗꯦ ꯌꯦꯡꯕꯤꯗꯦ
ꯐꯥꯎꯔꯅꯤ ꯑꯗꯨꯅ
ꯅꯣ ꯔ ꯍꯦ
ꯊꯕꯛ ꯇꯧꯕꯒꯤ ꯃꯈꯣꯅ ꯌꯥꯝꯅ ꯀꯟꯈ꯭ꯔꯦ
ꯑꯩꯗꯣ ꯉꯁꯥꯏ ꯀꯨꯝꯗ ꯀꯣ ꯇ ꯇꯧꯕꯅꯦꯕꯀꯣ
ꯑꯥ
ꯃꯥꯅ ꯑꯩꯅ ꯀꯣꯏꯔꯛꯑꯣ ꯍꯥꯏꯕ ꯑꯗꯨ ꯎ ꯂꯥꯛꯀꯦ ꯍꯥꯏꯌꯦꯦ ꯑꯩꯅ ꯅꯪꯒꯤ ꯅꯪ ꯂꯥꯛꯇ꯭ꯔꯗꯤ ꯅꯪꯒꯤ ꯏꯁꯀꯥꯔꯀ ꯐꯨꯔꯤꯗꯣ ꯌꯣꯟꯊꯣꯛꯈ꯭ꯔꯅꯤ ꯍꯥꯏꯕꯅꯦ ꯍꯥꯏꯕꯤꯕꯒꯤꯦ ꯃꯥꯗ ꯍꯣꯏ ꯂꯥ ꯀ ꯃꯒꯤ꯭ꯔꯦꯁꯨꯄ ꯄꯨꯔꯒꯗ ꯂꯥꯛꯀꯤ
ꯂꯥꯛꯀꯅꯤ
ꯌꯥꯝ ꯂꯥꯛꯈ꯭ꯔꯦ ꯃꯥ ꯃꯥꯒꯤꯗꯣ
ꯂꯥꯛ꯭ꯔꯦ ꯍ ꯂꯥꯛꯄ ꯌꯥꯕꯅꯦ ꯑꯦꯛꯖꯥꯝ ꯂꯣꯏꯈ꯭ꯔꯦ ꯍꯥꯏꯕꯅꯤ ꯃꯥꯗꯣ
ꯎꯝ ꯂꯔꯤꯛꯁꯨ ꯄꯥꯜꯂꯝꯃꯣꯏꯗ ꯁꯨꯝ ꯇꯧꯕ ꯇꯧꯗꯕ
ꯑꯦꯛꯖꯥꯝ ꯏꯃꯥꯅ ꯃꯄꯥꯅ ꯄꯥꯏꯕꯅꯦ ꯍꯥꯏꯌꯦ ꯉꯔꯥꯡꯗꯣ
ꯃꯥꯅ ꯀꯩ ꯄꯥꯏꯔꯤꯕ ꯑꯗꯨꯗꯤ
ꯈꯪꯗꯦ ꯐꯣꯟ ꯉꯔꯥꯡ ꯀ꯭ꯂꯥꯁ ꯆꯠꯄꯗ ꯐꯣꯟ ꯇꯗꯦ ꯍꯥꯏ
ꯎꯅꯥꯎ ꯅꯨꯨꯄꯥ ꯊꯕꯛ ꯁꯨꯔꯒ ꯂꯩꯕ꯭ꯔꯣ
ꯈꯪꯗꯦ ꯁꯨꯗꯕ ꯃꯥꯂꯦ
ꯑꯗꯨꯝ ꯆꯥꯔꯒ ꯇꯨꯝꯃꯒ ꯂꯩꯕ꯭ꯔꯣ ꯑꯗꯨꯗꯤ
ꯎꯝ
ꯃꯥꯕꯨꯁꯨ ꯁꯦ ꯍꯥꯏꯕ ꯌꯥꯕꯅꯤ ꯃꯥꯅꯁ ꯃꯦꯁꯦꯁꯁꯨ ꯔꯤꯄ꯭ꯂꯥꯏ ꯇꯧꯗꯦ ꯀꯣꯜꯁꯨ ꯄꯥꯛ ꯇꯧꯔꯛꯇꯦ
ꯃꯨꯞ ꯁꯤ ꯔꯗ ꯌꯥꯝ ꯑꯗꯒꯤ
ꯀꯩ ꯍꯥꯏꯕ ꯇꯥꯗꯤꯅꯦ ꯅꯪ ꯉꯥꯡꯏꯗꯣ ꯅꯪ ꯉꯥꯡꯏꯗꯣ ꯇꯥꯗꯦꯕ ꯅꯪ ꯉꯥꯡꯉꯤꯗꯣ ꯇꯥꯗꯦꯕ
ꯈꯪꯗ꯭ꯔꯦ ꯑꯩꯒꯤ ꯅꯦꯠꯋꯥꯛꯛꯅ ꯑꯣꯏꯔꯝꯒꯅꯤ
ꯅꯪꯒꯤ ꯅꯦꯠꯅ ꯑꯣꯏꯔꯝꯒꯅꯤ ꯅꯪꯒꯤ ꯐꯣꯟꯅꯔ ꯈꯪꯗꯦ ꯅꯍꯥꯟ ꯇꯧꯕꯁꯨ ꯑꯗꯨꯝ ꯇꯧꯋꯦ
ꯅꯦꯠꯁꯨ ꯌꯥꯎꯏ
ꯎꯝ ꯑꯇꯩꯕꯨ ꯇꯧꯕꯗꯤ ꯑꯗꯨꯝ ꯅꯨꯡꯉꯥꯏꯌꯦꯕ ꯃꯉꯣꯟꯗ ꯇꯧꯔꯗꯅꯦꯕ ꯅꯨꯡꯉꯥꯏꯇꯣꯏꯁꯦ
ꯑꯗꯨ ꯍꯟꯗꯔ ꯌꯧꯔꯅꯤ ꯍꯧꯖꯤꯛ ꯑꯩ ꯈꯪꯉꯦ
ꯑꯩꯗꯤ ꯉꯁꯤꯗꯤ ꯗꯥꯎꯟꯂꯣꯗ ꯇꯧꯕ ꯌꯦꯡꯕꯒꯤ ꯗ꯭ꯔꯃꯥꯁꯤꯡꯗꯣ
ꯑꯁ ꯅꯦꯇꯩꯔꯀꯁꯤ ꯅꯨꯡꯉꯥꯏꯇꯦ ꯑꯩ ꯊꯝꯈ꯭ꯔꯒꯦꯀꯣ
ꯍꯣꯏ ꯍꯣꯏ ꯊꯝꯃꯣ ꯊꯝꯃꯣ
ꯎꯝ